ꯇꯥꯏꯌꯦ
ꯑꯣ ꯇ ꯇꯥꯕꯩ ꯃꯈꯣꯏ ꯆꯠꯈ꯭ꯔꯤꯕ ꯑꯗꯨꯗ
ꯍ ꯍꯥꯏꯔꯗꯅꯣ
ꯍꯥꯥ ꯇꯥꯔꯣ
ꯇꯌꯦ
ꯑꯥ
ꯅꯣꯏ ꯅꯣꯏ ꯈꯨꯟꯗ ꯑꯃꯨꯛ ꯂꯧ ꯀꯩꯀꯩ ꯂꯤꯡꯕꯗꯣ ꯑꯗꯨꯝ ꯃꯇꯝ ꯑꯗꯨꯗꯣ ꯑꯗꯨꯝ ꯇꯧꯅꯈ꯭ꯔꯕ ꯂꯧꯂꯤꯕꯀꯠ ꯄꯥꯗ
ꯍꯣꯏ ꯇꯧꯅꯈ꯭ꯔꯦ ꯍꯧꯖꯤꯛ ꯂꯣꯏꯅꯃꯛ ꯇꯧꯅꯈ꯭ꯔꯦ ꯑꯩꯈꯣꯏꯒꯤꯗꯤ
ꯑꯅꯝꯕ ꯂꯣꯏꯈ꯭ꯔꯕ
ꯍꯣꯏ ꯌꯥꯝ ꯃꯤꯁꯤꯡꯗꯤꯀꯣ ꯌꯥꯝ ꯂꯣꯏꯈ꯭ꯔꯦ ꯑꯗꯨꯒ ꯑꯗꯨ ꯑꯩꯈꯣꯏꯒꯤꯗꯤ ꯂꯣꯏꯗ꯭ꯔꯤ ꯍꯪꯆꯤꯠꯀꯨꯝꯕꯗ ꯃꯈꯣꯏꯅ ꯑꯃꯨꯛꯀ ꯇꯧꯒꯅꯤ ꯍꯥꯏꯕꯀꯣ ꯑꯗꯨ ꯏꯁꯤꯡꯒꯤ ꯃꯔꯝꯅꯤ ꯃꯈꯣꯏꯅ ꯇꯧꯕꯁꯦꯀꯣ ꯑꯩꯈꯣꯏꯒꯤ ꯌꯥꯎꯋꯗꯤ ꯏꯁꯤꯡꯁꯦ ꯑꯃꯨꯛꯀ ꯀꯔꯤ ꯍꯥꯏꯁꯤꯔꯥ ꯈꯣꯠꯄ ꯑꯗꯨ ꯑꯗꯥ ꯇꯧꯕꯀꯣ ꯑꯗꯨ ꯏꯁꯤꯡ ꯂꯧꯗꯕ ꯑꯩꯣ ꯕꯦꯔꯥ ꯑꯣꯏꯕꯀꯣ ꯑꯗꯨꯒꯤ ꯃꯈ꯭ꯋꯥꯁꯦ ꯏꯁꯤꯡ ꯉꯥꯏꯔꯤꯕꯅꯦꯕꯀꯣ ꯑꯗ
ꯑꯦꯁꯤ ꯑꯁ ꯆꯤꯡꯗꯗꯤ ꯏꯁꯤꯡ ꯐꯖꯅ ꯂꯩꯔꯕꯅꯤꯔ ꯏꯁꯤꯡ ꯋꯥꯠꯄ꯭ꯔꯥ
ꯍꯣꯏ ꯂꯥꯛꯌꯦ ꯑꯗꯨꯕꯨ ꯑꯩꯈꯣꯏꯒꯤ ꯂꯧꯗꯤ ꯑ ꯃ ꯍꯒꯂ ꯏꯁꯤꯡ ꯂꯧꯕ ꯍꯣꯏ ꯍꯣꯏ ꯂꯥꯞꯑꯦ ꯑꯗꯣ ꯋꯥꯏꯔ ꯂꯥꯕ ꯌꯥꯏ ꯑꯗꯨꯒ ꯀ ꯍꯥꯏꯁꯤꯔ
ꯌꯨꯝꯗꯒꯤ ꯌꯨꯝꯗꯒꯤ ꯂꯝꯕꯤ ꯑꯗꯨ ꯃꯌꯥꯝ ꯆꯠꯄ꯭ꯔꯥ
ꯍꯣꯏ ꯍꯣꯏ ꯆꯠꯂꯤꯌꯦ ꯌꯥꯝꯍ ꯌꯥꯝ ꯂꯥꯞꯍꯦ ꯑꯩꯈꯣꯏꯒꯤ ꯂꯧꯁꯦ
ꯀꯤꯂꯣꯃꯤꯇꯔ ꯑꯅꯤ ꯑꯍꯨꯝ ꯍꯦꯟꯅ ꯆꯠꯀꯅꯦꯕ ꯑꯗꯨꯕꯨ ꯒꯥꯔꯤꯅ ꯆꯠꯃꯦꯦꯀꯣ ꯑꯣ ꯒ꯭ꯔꯤꯟꯦ ꯆꯕꯗꯤ ꯂꯝꯕꯤ ꯌꯥꯝ ꯑ ꯂꯝꯕꯤꯗꯤ ꯐꯖꯔꯦꯕꯀꯣ ꯌꯥꯝ ꯁꯥꯏ ꯍꯧꯖꯤꯛꯀꯥꯟꯁꯦ
ꯑꯁ ꯑꯩ ꯌꯦ ꯑꯗꯨꯝ ꯅꯣꯔꯃꯦꯜꯗ ꯑꯣꯏꯗ ꯌꯥꯝ ꯁꯥꯕꯁꯨꯅꯠꯇꯦ ꯁꯥꯗꯕꯁꯨꯅꯠꯇꯦ
ꯅꯈꯣꯏꯒꯤ ꯂꯩꯐꯝꯗꯗꯤ ꯑꯗꯨꯃꯥꯏꯅ ꯇꯧꯅꯕ ꯑꯩꯈꯣꯏꯒꯤ ꯂꯩꯐꯝꯗ ꯌꯥꯔꯤꯕ ꯏꯁꯤꯡ ꯅꯨꯡꯗꯥꯡꯒꯨꯝꯕꯗ ꯏꯁꯤꯡ ꯈꯔ ꯈꯔ ꯈꯔ ꯆꯨꯔꯒ ꯑꯃꯨꯛꯀ ꯑꯌꯨꯛ ꯉꯇꯥ ꯍꯧꯔꯒꯒꯣ ꯑꯃꯨꯛꯀ ꯅꯨꯡꯁꯥ ꯁꯥꯒꯅꯤꯕ ꯑꯗꯣ ꯅꯨꯡꯁꯥ ꯁꯥꯕꯗꯤ ꯇꯦꯝꯄꯔꯦꯆꯔꯁꯦ ꯌꯥꯝ ꯋꯥꯡꯈꯠꯕꯀꯣ ꯑꯗꯣ ꯐꯦꯟꯗ ꯊꯥꯔꯁꯨ ꯌꯥꯗꯦ ꯏꯪꯗꯦ ꯑꯗꯨꯒ
ꯏꯈꯣꯏꯅ ꯂꯩꯕꯨꯗꯤ ꯆꯞ ꯃꯥꯟꯅꯔꯝꯅꯤꯅꯦꯕꯗ
ꯈꯪꯗꯦ ꯑꯗꯨ ꯍꯣꯏ ꯍꯧꯖꯤꯛꯀꯥꯟꯁꯤ ꯋꯦꯗꯔ ꯈꯔꯒꯤ ꯁꯥꯕ ꯃꯇꯝꯅꯤ ꯌꯦꯡꯉꯣ ꯁꯥꯕ ꯃꯇꯝꯅꯤ
ꯅ ꯀꯩꯅꯣ ꯀꯩꯅꯣꯗ ꯂꯩꯔꯝꯕꯒꯤ ꯋꯦꯗꯔꯗꯨꯒ ꯍꯥꯏꯔꯗꯤ ꯑꯁ ꯊꯤ ꯅꯨꯡꯉꯥꯏ ꯁꯤ ꯁꯤꯒꯗ
ꯅꯪꯒꯤ ꯈꯣꯟꯁꯦ ꯍꯣꯏ ꯑꯗꯨꯅꯤ ꯅꯪꯒꯤ ꯈꯣꯟꯁꯦ ꯏꯁꯤꯡ ꯌꯥꯝ ꯁꯛꯄ ꯍꯥꯏꯕ ꯃꯥꯜꯂꯤꯍ
ꯑꯩꯩ ꯏꯁꯤꯡ ꯊꯛꯄ ꯍꯥꯏꯕ
ꯏꯁꯤꯡ ꯏꯁꯤꯡ ꯍꯥꯏꯕꯗꯤ ꯀꯔꯤ ꯍꯥꯏꯁꯤꯔꯥ ꯏꯁꯤꯡ ꯊꯛꯄ ꯅꯠꯇꯦ ꯑꯗꯨꯒ ꯏꯁꯤꯡ ꯁꯛꯄ ꯍꯥꯏꯕꯗꯣ ꯑ ꯀ꯭ꯔꯤ ꯍꯥꯏꯁꯤꯔꯥ ꯑ ꯏꯁꯤꯡꯒꯨꯝꯕ ꯁꯛꯄ ꯍꯣꯏ ꯏꯁꯩ ꯍꯥꯏꯕꯅꯤ ꯏꯁꯤꯡ ꯅꯠꯇꯦꯌꯦ ꯏꯁꯩ ꯍꯥꯏꯕꯅꯤꯀꯣ ꯑꯗꯨ ꯏꯁꯤꯡ ꯍꯥꯄꯗꯗꯤ ꯑꯩ ꯏꯁꯩ ꯍꯥꯏꯕ ꯑꯩ ꯀꯥꯎ ꯍꯥꯏꯦꯕꯀꯣ ꯏꯁꯤꯡꯒ ꯏꯁꯩꯥꯏ ꯏꯁꯤꯡ ꯏꯁꯤꯡ ꯏꯁꯤꯡ ꯍꯥꯏꯕꯗꯤ ꯊꯥꯛꯄꯀꯣ ꯑꯗꯨꯒ ꯏꯁꯩ ꯍꯥꯏꯕꯗꯤ ꯑꯣ ꯑꯣ ꯑꯩꯒꯤꯦ ꯇꯔꯦ
ꯗꯨꯝꯕ ꯀꯥꯎꯗ
ꯍꯣꯏ ꯍꯣꯏ ꯍꯣꯏ ꯅꯪꯒꯤ ꯈꯣꯟꯁꯦ ꯌꯥꯝ ꯍꯥꯏꯩꯒꯅꯤ ꯍꯥꯏꯕꯀꯣ ꯑꯃꯪꯒꯤ ꯈꯣꯟ ꯇꯥꯕꯗ ꯑꯁꯦꯡꯕꯅꯦ ꯍꯣꯏ ꯇꯥꯏ ꯇꯥꯏ ꯇꯥꯕ꯭ꯔꯣ ꯑꯣ
ꯏꯁꯩ ꯁꯛꯄꯍ ꯇꯗꯔ ꯏꯗꯤꯦ ꯇꯥꯏꯌꯦꯗꯦꯕ
ꯇꯥꯏ ꯇꯥꯏ ꯑꯗꯣ
ꯀ ꯁꯟ ꯁ ꯃ ꯇꯥꯏ ꯄꯥꯟ ꯊꯧꯔꯒꯁꯄ ꯍꯥꯏꯗꯗ ꯀꯌꯥ
ꯅꯪꯒꯤ ꯈꯣꯟ ꯇꯥꯕꯗ ꯍꯩꯈ꯭ꯔꯤꯕ ꯅꯪꯗꯤ ꯑꯩꯗꯤ ꯍꯩꯔꯦ ꯑꯩꯗꯤ ꯌꯥꯝ ꯇ꯭ꯔꯥꯏ ꯇꯧꯔꯤꯕꯀꯣ ꯑꯗꯨꯒ ꯌꯥꯗꯦꯕ ꯑꯩꯗꯤ ꯏꯁꯤꯡ ꯏꯁꯩ ꯏꯁꯩ ꯁꯛꯅꯤꯡꯕ ꯑꯗꯨꯒ ꯌꯥꯔꯦꯔꯤꯕꯀꯣ ꯑꯩ ꯁꯛꯅꯤꯡꯗꯕ ꯌꯥꯝ ꯁꯛꯅꯤꯡꯉꯤ ꯑꯗꯨꯒ ꯇ꯭ꯔꯥꯏ ꯇꯧꯕꯅꯦ ꯑꯗꯨ ꯌꯥꯗꯦ ꯑꯩ ꯇꯣꯛꯈ꯭ꯔꯤꯕ ꯑꯗꯨ
ꯅꯦꯗꯤ ꯇꯔꯝꯕꯁꯦ ꯁꯄ
ꯇꯝꯗꯦ ꯑꯗꯨꯕꯨ ꯑꯩ ꯇꯝꯅꯤꯡꯕꯀꯣ ꯇꯝꯅꯤꯡꯉꯦ ꯑꯗꯨꯒ ꯑꯩꯁꯨ ꯇꯝꯒ ꯍꯥꯏꯅ ꯑꯩ ꯍꯣꯏ ꯇꯥꯏ ꯇꯥꯏ
ꯑꯣ
ꯇꯥꯕ꯭ꯔꯣ
ꯇꯥꯏꯌꯦ ꯇꯔꯒ ꯃꯔꯊ ꯍꯅꯗꯤ ꯏꯗꯤꯒꯤꯇꯔꯒꯨꯝꯕ ꯈꯤꯠꯅꯒ ꯁꯠꯄ꯭ꯔꯕ
ꯍꯣꯏ ꯑꯗꯨꯒ ꯒꯤꯇꯔꯒꯨꯝꯕꯀꯣ ꯑꯗꯨꯒ ꯒꯤꯇꯔ ꯑꯗꯨꯒ ꯀꯤꯕꯣꯔꯠ ꯄꯤꯌꯥꯅꯣꯒꯨꯝꯕꯗꯤ ꯁꯅꯥꯏꯌꯦ ꯑꯗꯨꯕꯨ ꯍꯣꯏ ꯏꯟꯁꯇ꯭ꯔꯨꯃꯦꯟ ꯍꯩꯗꯨꯣ ꯍꯩꯗꯦ ꯑꯗꯨꯕꯨ ꯑꯩꯉꯣꯟꯗꯒꯤ ꯏꯁꯥꯃꯛ ꯍꯛꯇ꯭ꯔꯤ ꯍꯥꯏꯁꯤꯔꯥ ꯏꯁꯥꯒꯤꯗꯤ ꯍꯩꯌꯦꯕꯀꯣ ꯑꯩꯅ ꯑ ꯑ ꯀꯩ ꯍꯥꯏꯁ ꯃꯤ ꯑꯆꯧꯕ ꯅꯠꯇꯕ ꯑꯗꯨꯒ ꯑꯥ ꯆꯔꯆꯀꯨꯝꯕ ꯑꯗꯨꯗꯥ ꯈꯛ ꯃꯤ ꯆꯁꯤꯡꯉꯤꯀꯣ ꯑꯗꯨ ꯇꯧꯕ ꯌꯥꯗꯦ ꯑꯗꯨꯕꯨ ꯏꯁꯩ ꯏꯁꯩꯗ ꯁꯛꯄ ꯌꯥꯗꯕ ꯍꯥꯏꯕꯗꯤ ꯑꯩꯒꯤ ꯈꯣꯟꯁꯦ ꯌꯥꯗꯦꯕꯀꯣ ꯏꯁꯥꯏ ꯁꯛꯄ ꯃꯇꯝ ꯃꯤ ꯉꯛꯇꯤ ꯈꯔ ꯍꯥꯏꯗ ꯑꯗꯨ ꯇꯣꯛꯀꯅꯤꯕ ꯌꯥꯗꯦ ꯑꯗꯨꯕꯅꯤ ꯁꯛꯅꯤꯡꯕꯅꯤ ꯂꯒꯩꯅ
ꯁꯛꯅꯤꯡꯉꯗꯤ ꯁꯔꯀꯥꯔꯒ ꯂꯣꯏꯔꯤꯅꯦ
ꯌꯥꯗꯤ ꯍ ꯑꯃꯨꯛꯀ ꯁ ꯑꯩ ꯍꯣꯏ ꯇꯧꯕꯅꯦ ꯑꯗꯨꯕꯨ ꯌꯥꯝꯕꯅꯤ ꯇꯧꯕꯅꯤꯅ ꯌꯥꯔꯦꯔ ꯇꯣꯛꯈ꯭ꯔꯦꯕ ꯅꯨꯄꯤꯁꯤꯡꯗꯤ ꯏꯁꯩ ꯀꯥ ꯁꯛꯂꯒ ꯑꯗꯨꯒ ꯄꯩꯁꯥ ꯌꯥꯝ ꯇꯥꯟꯕ ꯌꯥꯕꯅꯤ ꯃꯣꯏꯁꯦ
ꯑ ꯄꯁꯥ ꯇ
ꯍꯣꯏ ꯃꯤ
ꯃꯤ ꯑꯇꯩꯗꯤ ꯑꯗꯨꯝ ꯇꯧꯅꯩ ꯑ ꯀꯩ ꯀꯩꯅꯣ ꯇꯧꯕ ꯑꯗꯨꯝ
ꯐꯦꯁꯕꯨꯛꯀꯨꯝꯕꯗ ꯑꯗꯨ ꯑꯗꯥꯀꯨꯝꯕꯗꯀꯣ
ꯠꯇꯠꯇꯦ ꯅꯠꯇꯦꯗ ꯑꯦꯁꯇ꯭ꯔꯥ ꯑꯣꯏꯕꯒꯨꯝꯕ ꯃꯦꯗꯤꯌꯥꯗ ꯎꯝ ꯏꯟꯇ꯭ꯔꯁ ꯂꯩꯕꯒꯕ ꯑꯗꯨꯝ ꯇꯧꯋꯤꯗꯅꯤ ꯑꯗꯨꯗꯩ ꯅꯨꯄꯥꯁꯨ ꯅꯨꯄꯤꯁꯨ ꯂꯣꯏ ꯇꯧꯋꯤꯗ ꯇꯧꯅꯩ
ꯍꯣꯏ ꯑꯗꯨꯅꯦ ꯑꯗꯨꯅꯦ ꯑꯗꯨꯗ ꯆꯨꯝꯃꯦ ꯈꯥꯡꯗꯩꯗ ꯍꯧꯖꯤꯛꯀꯥꯟꯁꯤꯡꯒꯤ ꯃꯤꯁꯤꯡꯁꯤ ꯃꯈꯣꯏꯁꯦ ꯀꯔꯤ ꯍꯥꯏꯁꯤ ꯑ ꯄꯩꯁꯥ ꯇꯥꯟꯕꯒꯤꯀꯣ
ꯑꯥ
ꯄꯩꯁꯥ ꯇꯥ ꯑꯃꯒꯤꯒꯤ ꯃꯍꯥꯎꯁꯦ ꯑꯃꯨꯛꯀ ꯑꯃꯨꯛ ꯈ꯭ꯋꯥꯏ ꯈꯥꯡꯈ꯭ꯔꯦꯕ ꯑꯗꯨꯒꯤ ꯃꯈꯣꯏꯁꯤ ꯑꯗꯨꯒ ꯀꯔꯤ ꯍꯥꯏꯁꯤꯔꯥ ꯄꯩꯁꯥ ꯇꯥꯟꯕꯒꯤ ꯅꯨꯃꯤꯠ ꯈꯨꯗꯤꯡ ꯃꯈꯣꯏꯅ ꯑꯦꯛꯇꯤꯚ ꯇꯧꯕ ꯀꯨꯝꯕ ꯑꯗꯨ ꯇꯧꯕꯀꯣ ꯑꯝ
ꯃꯁꯤꯁꯤ ꯀꯝ ꯆ ꯆ ꯍꯥꯏꯔ ꯋꯥ
ꯑꯁꯤꯁ ꯉꯁꯤ ꯉꯁꯥ ꯍꯥꯎꯗꯦ ꯑꯗꯨꯒꯤ ꯍꯧꯖꯤꯛꯐꯥꯎ ꯆꯥꯗꯤꯌꯦ
ꯄꯤꯁ ꯍꯥꯎꯗ ꯍꯥꯎ ꯍꯥꯎ ꯇꯗꯦꯅꯟꯁꯗꯕ
ꯍꯣꯏ ꯑꯩ ꯍꯧꯒꯠ ꯍꯧꯒꯠꯄꯁꯨ
ꯉꯝꯗꯕ ꯇꯨꯝꯅꯤꯡꯕ ꯏꯍꯥꯎ ꯈꯔ ꯉꯜꯂꯨꯅꯦ ꯅꯨꯄꯥꯅꯕꯣ
ꯃꯔꯝꯗꯤ ꯋꯥꯔꯀ ꯑꯥꯎꯠ ꯌꯦꯡ ꯈꯪꯉꯤꯀꯣ
ꯑꯁꯨ ꯂꯩꯅꯦ
ꯍꯧꯒꯠꯑꯒ ꯊꯦꯡꯉꯦ ꯑꯗꯨꯒ ꯍꯣꯏ ꯑꯩ ꯑꯩꯈꯣꯏꯒꯤ ꯀꯔꯤ ꯍꯥꯏꯁꯤꯔ ꯑꯩꯗꯤ ꯑꯩꯈꯣꯏꯒꯤ ꯑꯟꯇꯤ ꯁꯣꯡꯕꯒꯤ ꯂꯩꯃꯤꯟꯅꯕꯀꯣ ꯑꯗꯨ ꯃꯈꯣꯏꯁꯤꯅ ꯑꯃꯨꯛꯀ ꯊꯣꯡꯉꯦ ꯑꯗꯨꯏꯗ ꯍꯣꯏ ꯐ ꯑꯗꯨꯗꯤ ꯅꯁꯥꯗꯤ ꯍꯥꯎꯗꯕꯀꯣ ꯑꯗꯨ ꯍꯣꯏ ꯂꯩꯃꯤꯅꯥ
ꯎꯝ ꯄꯨꯟꯅ ꯂꯩꯃꯤꯟꯅꯔꯗꯤ ꯅꯪ ꯊꯣꯡꯗꯁꯨ ꯌꯥꯔꯗ ꯅꯠꯇꯦ
ꯍꯣꯏ ꯊꯣꯡ ꯑꯩ ꯃꯔꯛ ꯃꯔꯛ ꯊꯣꯡꯉꯦ ꯉꯁꯥꯡꯒꯤ ꯍꯥꯏꯁꯔ ꯑꯩ ꯊꯣꯡꯅꯤꯡꯕ ꯃꯇꯝꯗꯀꯣ ꯃꯈꯣꯏꯅ ꯃꯄꯥꯟ ꯊꯣꯛꯂꯛꯑꯒ ꯑꯃꯨꯛꯀ ꯊꯦꯡ ꯂꯥꯛꯑꯒꯅꯤ ꯑꯗꯨꯒ ꯁꯨꯃꯥꯏꯅ ꯇꯧꯕ ꯃꯇꯝꯗ ꯑꯩ ꯑꯃꯨꯛꯀ ꯌꯨꯝꯗ ꯂꯥꯛꯗꯤ ꯑꯩ ꯊꯣꯡꯉꯦꯕꯀꯣ ꯑꯗꯨ ꯃꯁꯥꯗꯤ ꯍꯥꯎꯗꯤꯅꯤ ꯑꯗꯨꯒꯤꯅꯤ ꯅꯪꯗꯤ ꯀ꯭ꯔꯤ ꯀ꯭ꯔꯤ ꯆꯥꯒ ꯂꯩꯕ꯭ꯔꯣ ꯍꯧꯖꯤꯛꯀꯥꯟꯁꯦ ꯆꯥꯒꯨꯝꯝꯕ
ꯑꯥ ꯆꯗꯦꯗ ꯃꯆ ꯑꯜꯂꯨꯒ ꯍꯋꯥ ꯆꯦ ꯎꯇꯤꯒ ꯆ ꯂꯣꯋꯦ
ꯍꯣꯏ ꯎꯇꯤꯁꯤ ꯌꯥꯝ ꯍꯥꯎꯕꯅꯤꯍ ꯊꯣꯡꯕ ꯍꯩꯔꯗꯤ ꯀꯣ ꯍꯠꯇꯦꯦ ꯀꯨꯝꯃꯠ ꯆꯠꯗꯤ ꯎꯇꯤꯁꯤꯦ ꯑꯁ ꯌꯥꯝ ꯍꯥꯎ ꯎꯠꯇꯤꯒ ꯉꯀꯣ ꯍꯣꯏ
ꯆꯒꯦꯝ ꯄꯣꯝꯕꯗ ꯌꯥꯝ ꯍꯥꯎꯋꯦ ꯏꯆꯦ ꯑꯃꯅ ꯐꯖꯟ ꯊꯣꯡꯕꯤ ꯐꯗꯨ ꯌꯥꯝ ꯍꯥꯎꯋꯦ ꯆꯒꯦꯡ ꯊꯣꯡꯕꯗ
ꯍꯣꯏ
ꯀꯃꯥꯏꯅ ꯊꯣꯡꯖꯥꯠꯅꯣ ꯈꯪꯗꯦ ꯃꯥ ꯃꯥꯗꯣ ꯐꯖꯅ ꯊꯣꯡꯕ ꯍꯩꯌꯦꯕꯗꯣ
ꯑ ꯅꯪꯁꯨꯣ ꯇꯝꯕ꯭ꯔꯣ ꯑꯗꯨꯗꯤ
ꯑꯁ
ꯑꯃꯨꯛꯀ ꯇꯝꯂꯒ ꯑꯃꯨꯛꯀ ꯍꯥꯎꯅ ꯊꯣꯡꯉꯗꯤ ꯌꯥꯝ ꯅꯨꯡꯉꯥꯏꯒꯅꯤ ꯍꯤ ꯍꯧꯖꯤꯛꯁꯤꯦ ꯀ꯭ꯂꯥꯁ ꯀ ꯀꯔꯤ ꯀꯔꯤꯒꯨꯝꯕ ꯆꯠꯄ ꯑꯗꯨ ꯑꯗꯥ ꯇꯧꯕ꯭ꯔꯨ
ꯑꯁ ꯀꯣꯂꯦꯖꯀꯤꯗꯤ ꯀꯣꯔꯔꯤꯁꯄꯦꯟꯗꯦꯟ ꯈꯛꯇ ꯂꯧꯔꯒ ꯇꯧꯕꯅꯤ
ꯎ ꯑꯣ ꯑꯗꯨ ꯐꯌꯦꯀꯣ ꯍꯥꯏꯕꯗꯤ ꯃꯄꯥꯟꯗ ꯊꯕꯛꯀꯨꯝꯕ ꯇꯧꯔꯒꯀꯣ ꯑ ꯑ ꯊꯕꯛꯀꯨꯝꯕ ꯇꯧꯔꯒ ꯃꯈꯣꯏ ꯀꯣꯔꯦꯁꯄꯣꯟꯗꯦꯟꯒꯨꯝꯕꯗ ꯂꯧꯕꯁꯨ ꯌꯥꯝ ꯅꯨꯡꯉꯥꯏꯕꯅꯦꯕ
ꯑꯗꯨ ꯇꯕꯨꯗꯤ ꯇꯧꯅꯔꯦ ꯑꯗꯣ ꯑꯩꯗꯤ ꯇꯧꯗꯦꯗ ꯊꯕꯛꯒꯨꯝꯕꯁꯨ ꯇꯧꯍꯧꯗꯦ
ꯑꯣ ꯅꯪ ꯁꯤꯦ ꯀ꯭ꯔꯤ ꯀ꯭ꯔꯤ ꯀꯨꯝꯕ ꯁ ꯑꯣ ꯁꯞꯖꯦꯛꯀꯨꯝꯕꯗꯤ ꯀꯔꯤ ꯀꯔꯤ ꯂꯧꯕ꯭ꯔꯣ ꯍꯧꯖꯤ ꯀꯥꯅ ꯀꯥꯏꯒꯅ ꯍ ꯑꯩꯒꯤ ꯁꯕꯖꯦꯛꯛꯇꯨ ꯑꯩꯒꯤ ꯁꯕꯖꯦꯛꯁꯨ ꯌꯥꯗꯤ ꯑꯗꯨ
ꯌꯥꯕ ꯌꯥꯂꯕ ꯑꯗꯨ ꯅꯠꯇꯕ ꯑꯩꯅ ꯑꯩꯅ ꯈꯜꯂꯁꯨ ꯀꯩ ꯍꯥꯏꯅꯤ ꯀꯣꯂꯦꯖꯇꯣ ꯐꯖꯅ ꯆꯠꯇꯕꯅꯤꯅ ꯀꯩꯝꯇ ꯈꯪꯍꯧꯗ꯭ꯔꯦꯕ ꯑꯗꯨꯒꯤꯅꯤꯗ ꯑꯗꯨꯒꯤ ꯍꯥꯏꯕ ꯏꯀꯥꯏꯌꯦꯕ
ꯏꯀꯥꯏꯒꯗ ꯍꯨꯏꯌꯦ ꯑꯗꯨ ꯀꯣꯔꯦꯁꯄꯣꯟꯗꯦꯟꯒꯤꯗꯤꯀꯣ
ꯎ ꯁꯥꯏꯟꯁꯇ ꯑꯣꯏꯅ ꯇꯧꯕ
ꯍꯣꯏ ꯍꯣꯏ ꯑꯗꯨ ꯑꯗꯨ ꯐ ꯍꯥꯏꯕꯗꯤ ꯃꯤꯁꯤꯡꯅ ꯃꯈꯣꯏꯒ ꯊꯕꯛ ꯂꯩꯔꯒ
ꯑꯁ ꯑꯃ ꯑꯃꯔꯣꯝꯒꯤꯗꯤ ꯐꯩꯌꯦ ꯑꯃꯔꯣꯝꯗꯗꯤ ꯌꯥꯗꯕꯗꯨ
ꯍꯣꯏ ꯍꯣꯏ ꯍꯣꯏ ꯆꯞ ꯃꯥꯟꯅ ꯑꯩꯔ ꯃꯈꯣꯏ ꯀꯅꯥꯒꯨꯝꯕ ꯀꯔꯤ ꯍꯥꯏꯁꯦ ꯆꯠꯄ ꯑꯗꯨ ꯑꯗ ꯔꯤꯒꯨꯂꯔꯁꯅ ꯆꯠꯄ ꯃꯤꯁꯤꯡꯅꯁꯨ ꯀꯣ ꯆꯞ ꯃꯥꯟꯅꯩ ꯍꯥꯏꯕꯗꯤ ꯃꯈꯣꯏꯁꯦ ꯑꯃꯨꯛ ꯀ ꯀ꯭ꯂꯥꯁ ꯆ ꯔꯣꯏ ꯑꯃꯨꯛ ꯀ ꯑꯗꯨꯏꯗꯥ ꯁꯨꯃꯥꯏꯅ ꯇꯧꯒꯅꯤꯕꯀꯣ ꯃꯤꯁꯤꯡꯗꯤ ꯊꯥ ꯑꯃꯗ ꯅꯨꯃꯤꯠ ꯑꯃꯈꯛꯇ ꯅꯨꯃꯤꯠ ꯑꯅꯤ ꯈꯛꯇ ꯆꯠꯄ ꯃꯤꯁꯤꯡꯁꯨ ꯂꯥꯏꯌꯦꯦꯕꯒ ꯍꯣꯔ
ꯑꯗꯨꯗꯤ ꯃꯁꯥꯒꯤ ꯑꯄꯥꯝꯕ ꯑꯣꯏꯗꯨꯅ ꯀꯣꯔꯔꯤꯦꯁꯄꯣꯟꯗꯡ ꯊꯝꯕꯅꯤꯅ ꯑꯁ ꯈꯪꯗ꯭ꯔꯦꯍꯦ ꯍꯥꯏꯠ ꯑꯝꯇ
ꯍꯣꯏ ꯍꯣꯏ ꯑꯗꯨ ꯑꯣꯏꯅꯅꯦꯗ ꯀꯣ ꯀꯣꯔꯦꯁꯄꯣꯟꯗꯦꯟ ꯑꯣꯏꯔꯁꯨ ꯔꯤꯒꯨꯂꯔꯒꯤ ꯑꯣꯏꯔꯁꯨ ꯀꯣ ꯏꯗꯨꯀꯦꯁꯟꯗꯤ ꯂꯣꯏꯅꯃꯛ ꯆꯞ ꯃꯥꯟꯅꯏꯕꯀꯣ ꯑꯗꯨ
ꯂꯔꯗꯁꯨ ꯀꯟꯅ ꯍꯧꯗ꯭ꯔꯦ ꯑ ꯇꯥꯏꯗꯁ ꯁꯨ ꯀꯅꯥ ꯍꯣꯗ꯭ꯔꯦ ꯌꯥꯗ꯭ꯔꯦ ꯊꯟꯁꯤꯁꯤꯦ
ꯍꯧꯖꯤꯛꯀꯥꯟꯁꯤ ꯀꯣꯔꯦꯁꯄꯣꯟꯗꯦꯟꯁꯨ ꯌꯥꯝ ꯂꯤꯡꯉꯤꯁꯤ ꯔꯤꯒꯨꯂꯔꯗꯒꯤ ꯂꯤꯡꯉꯦ ꯀ ꯔꯦꯁꯄꯣꯟꯗꯦꯟꯁꯦ ꯃꯈꯣꯏꯅ ꯑꯩꯈꯣꯏ ꯍꯥꯏꯁꯤꯔꯥ ꯃꯤꯁꯤꯡꯅ ꯍꯧꯖꯤꯛꯀꯥꯟꯁꯤꯦ ꯚꯦꯂꯨ ꯑꯣꯏꯕꯀꯣ ꯑꯣ ꯌꯥꯝ ꯅꯨꯡꯉꯥꯏꯕ ꯑꯩꯁꯨ ꯂꯧꯒꯦ ꯇꯝꯕꯅꯦꯕ ꯀꯩ ꯍꯥꯏꯁꯤꯔꯦ ꯁꯥꯔꯇꯤꯐꯤꯀꯦꯠ ꯀꯣꯔꯁꯦꯁꯁꯤꯡꯉꯀꯣ ꯑꯩꯁꯨ ꯀꯣꯔꯦꯁꯄꯣꯟꯗꯦꯟꯁꯤ ꯇꯝꯒꯅꯤ ꯍꯥꯏꯅ ꯑꯃꯨꯛ ꯈꯜꯂꯤꯕꯅꯤꯕ
ꯃ ꯔꯣꯝ ꯀꯣꯔꯔꯦꯁꯄꯣꯟꯦꯟ ꯐ ꯕ ꯍꯥꯏꯔꯗꯤ ꯑꯗꯨ ꯊꯝꯃꯒ ꯑꯦꯛꯖꯥꯝ ꯑꯇꯩ ꯑꯇꯩ ꯍꯣꯠꯅꯔꯒ ꯇꯧꯕꯗꯣ
ꯎ
ꯑꯗꯨꯗꯤ ꯑꯗꯨꯒꯤ ꯐꯥꯏꯕ ꯑꯩꯈꯣꯏꯗꯤ ꯑꯗꯨꯁꯨ ꯅꯠꯇꯦ ꯎꯝ ꯑꯩꯗꯤ ꯑꯗꯨꯁꯨ ꯅꯠꯇꯕꯣ ꯑꯗꯨꯒꯤꯅꯦꯗ